ꯑ ꯀꯩꯗꯧꯔꯤꯅꯣ
ꯇꯨꯝ ꯏꯗ ꯑꯩ ꯆ ꯍꯧꯋꯥꯠꯅꯤꯡꯗꯕ ꯑꯁ
ꯀꯩꯒꯤꯅꯣ ꯊꯕꯛ ꯇꯧꯗꯕ꯭ꯔꯣ ꯍꯥꯏꯁꯦ
ꯑꯩꯁꯦ ꯍꯟꯗꯛꯁꯦ ꯀꯩꯁꯨ ꯇꯧꯗꯦꯗ ꯍ ꯀꯩꯁꯨ ꯇꯧꯔꯦ ꯍꯟꯗꯛꯁꯦ
ꯍꯥꯏꯌꯦ
ꯑꯣ ꯀꯞꯂꯣꯏꯗ꯭ꯔꯤ ꯐꯥꯎ ꯀ ꯑꯩꯁꯨ ꯇꯧꯔꯔꯣꯏ ꯑꯗꯨꯝ ꯇꯨꯝꯕ ꯂꯩꯔꯅꯤ
ꯎ ꯍꯣ ꯅꯩꯅꯦ ꯅꯪ
ꯎꯝ ꯇꯥꯒꯠꯇꯨꯝꯕꯥ ꯑꯗꯨ ꯐꯨꯕ ꯂꯩ ꯑꯣꯖꯤꯛꯁꯦ ꯃꯥꯥꯏ ꯄꯧꯇꯥꯁꯦ ꯑꯗꯨꯝ ꯍꯧꯒꯠꯂꯒ ꯐꯃꯨꯡꯗ ꯂꯩꯔꯤ
ꯀꯊꯟꯇ ꯂꯩꯕ꯭ꯔꯣ
ꯁꯗ ꯎ
ꯌꯥꯝ ꯊꯦꯡꯉꯤꯅ ꯇꯨꯝꯕ ꯍꯧꯒꯠꯇ꯭ꯔꯤ ꯍꯥꯏꯁꯦ
ꯎꯝꯃꯅ ꯑꯩ ꯇꯦ ꯐꯁꯦ ꯌꯎꯗꯦ
ꯎꯝ
ꯇ
ꯐꯩ ꯐꯩ ꯐꯩ ꯐꯩ
ꯎꯝ ꯅꯪ ꯣꯏ ꯇꯃꯤꯅꯣ
ꯑꯩꯁꯨ ꯑꯗꯨꯝ ꯍꯤꯞꯄꯒ ꯂꯩꯗ
ꯑꯦ ꯑꯗꯨꯒ ꯆꯥꯛꯀꯤ ꯆꯥꯔꯕꯣ
ꯆꯥꯔꯦ ꯑꯩꯈꯣꯏꯗꯤ
ꯀꯔꯤꯃ ꯍꯥꯏꯦ
ꯑꯩꯈꯣꯏ ꯀꯥꯡꯁꯣꯣꯏ ꯆꯥꯦ
ꯑꯔꯤ ꯊꯥꯟꯁꯣꯣꯏ ꯊꯥꯡꯁꯣꯏ ꯍꯥꯎꯅꯤꯉ ꯉ ꯆꯗꯔ ꯄꯤꯔꯦ
ꯍꯥꯎꯗꯦ ꯀꯥꯏ ꯇꯤꯒ
ꯇꯃꯨꯛꯇꯅꯤ ꯀꯥꯡ ꯁꯣꯏꯗ ꯍꯥꯏꯔꯣ ꯈꯪꯒꯅꯤ ꯀꯥꯏꯅꯦ
ꯑꯥꯏ ꯌꯥꯝꯃꯦ ꯃꯃꯤꯡ ꯌꯥꯝꯃꯦ
ꯔꯣꯅꯦ ꯑꯗꯨ ꯐꯜꯂꯒꯦ
ꯀꯥꯡ ꯁ ꯍꯥꯏꯁꯦ ꯂꯣꯏꯅ ꯀꯩꯅꯣ ꯃꯤꯛꯁ ꯇꯧꯕꯗꯣ
ꯎꯝ ꯑꯗꯨꯅꯦ ꯑꯂꯨ ꯌꯥꯎꯕ꯭ꯔꯥ ꯎꯝ ꯑꯜꯂꯨ ꯌꯥꯎꯕ꯭ꯔꯥ
ꯑꯂꯨ ꯌꯥꯎꯋꯦ ꯈꯥꯃꯦꯟ ꯌꯥꯎꯋꯦ
ꯍꯃꯦꯟꯒꯔꯝꯕ ꯍꯃꯦꯟ ꯈꯥꯃꯦꯟ ꯑꯁꯤꯟꯕ꯭ꯔꯥ ꯅꯠꯇ꯭ꯔꯒ ꯈꯥꯃꯦꯟ ꯑꯁꯥꯡꯕꯗꯨꯔꯥ ꯈꯥꯃꯦꯟ ꯍꯥ ꯃꯗꯨꯨꯔꯦ
ꯈꯥꯃꯦꯟ ꯑꯁꯤꯟꯕꯗꯣ
ꯑꯥ ꯑꯗꯨꯗꯤ ꯍꯥꯎꯔꯝꯒꯅꯤ
ꯅꯪꯗꯤ ꯀꯥꯏ ꯋꯥꯏꯗ ꯂꯩꯕ꯭ꯔꯣ
ꯑꯦ ꯁꯦꯃꯄꯥ ꯑꯅ ꯂꯩꯌꯦ
ꯎ ꯃꯄꯥꯟꯗ
ꯎꯝ
ꯀꯣꯂꯦꯖ ꯇꯝꯕ ꯂꯣꯏꯔꯕꯣ
ꯑꯕꯤꯅꯦ
ꯀꯩ ꯀꯣꯂꯦꯖꯇ ꯇꯝꯃꯤꯅꯣ
ꯍꯥꯏꯔꯣ ꯍꯥꯏꯔꯣ ꯑꯗꯨꯁꯨ ꯈꯪꯉꯨꯁꯨ ꯈꯪꯉꯣꯏ
ꯃꯄꯥꯟ ꯂꯝꯒꯤ ꯀꯣꯂꯦꯖ ꯎꯝ ꯑꯗꯨ ꯍꯥꯟꯗꯤ ꯌꯥꯏꯅꯦ ꯑꯗꯨ ꯑꯣꯏꯔꯁꯨ ꯈꯪꯗ꯭ꯔ ꯈꯪꯉꯣꯏꯗ ꯁꯤꯗ ꯁꯔꯁꯄꯇꯤ ꯌꯥꯏ ꯁꯔꯁꯄꯇꯤ
ꯎꯝ ꯇꯕ ꯅꯨꯡꯉꯥꯏꯕ꯭ꯔꯣ ꯃꯄꯥꯟꯗꯗꯤ
ꯃꯥꯏ ꯇꯒ ꯃꯗ ꯍꯜꯂꯒꯤꯉꯦ
ꯀꯩꯒꯤꯅꯣ
ꯑꯗꯤ ꯋꯥꯏꯅꯦ
ꯀꯃꯥꯏꯅ ꯋꯥꯕꯅꯣ ꯂꯥꯏꯔꯤꯛ ꯇꯝꯕꯕꯨ ꯋꯥ ꯍꯥꯏꯕꯣ
ꯂꯥꯏꯔꯤꯛ ꯇꯝꯕ ꯋꯥꯠꯇ꯭ꯔꯗꯤ ꯀꯔꯤꯗ ꯋꯥꯏꯒꯦꯕ
ꯄꯨꯛꯅꯤꯡ ꯆꯪꯗꯕꯩꯅꯦ ꯅꯪ ꯋꯥꯕꯗꯣ
ꯌꯦꯅ
ꯑꯁꯦꯡꯕꯅꯦ ꯅꯪ ꯊꯋꯥꯏ ꯆꯪꯗꯕꯩ ꯅꯪ ꯄꯨꯛꯅꯤꯡ ꯆꯪꯗꯕꯩꯅꯦ ꯋꯥꯕꯗꯣ
ꯑꯗꯨ ꯑꯗꯨ ꯅꯪꯗꯤ ꯋꯥꯔꯇꯦ
ꯑꯩꯗꯤ ꯋꯥꯗꯦ ꯂꯥꯏꯔꯤꯛ ꯇꯝꯕꯗ ꯌꯥꯝ ꯅꯨꯡꯉꯥꯏ
ꯑꯗ ꯍꯧꯖꯤꯛ ꯀꯔꯤ ꯐꯥꯎ ꯇꯝꯈ꯭ꯔꯒꯦ ꯑꯗꯨꯗꯤ ꯑꯝꯇ ꯍꯥꯏꯔꯛꯑꯣꯅꯦ
ꯑꯩ ꯃꯥꯁꯇꯔ ꯃꯥꯁꯇꯔ ꯑꯦꯛꯖꯥꯝ ꯇꯧꯕ ꯂꯣꯏꯔꯦ
ꯎꯝ ꯅꯪꯒꯤꯗꯤ ꯊꯥꯖꯕ ꯋꯥꯠꯂꯤꯗ ꯃꯁꯇꯔ ꯂꯣꯏꯔꯒ ꯂꯥꯏꯔꯤꯛ ꯇꯝꯕ ꯋꯥꯗꯦ ꯍꯥꯏꯁꯤꯗꯤ
ꯋꯥꯗꯦ ꯁꯨꯡꯛ ꯋꯥ ꯋꯥꯗꯦ ꯑꯩꯗꯤ
ꯎꯝ ꯅꯪꯗꯨ ꯑꯗꯨ ꯂꯩ ꯂꯥꯏꯔꯤꯛ ꯁꯨꯝ ꯄꯥ ꯄꯥꯗꯕꯤꯗꯣꯏ ꯅꯣꯏ ꯅꯪꯒꯤꯗꯨ ꯅꯣ ꯈꯖ ꯇꯧꯔꯦ ꯂꯣꯏꯁꯤꯜꯂꯛꯄꯔ
ꯅꯠꯇ ꯋꯥꯏ ꯌꯨꯝ ꯍꯜꯂꯛꯅꯤꯡꯉꯤ ꯀꯥꯏꯅ ꯑꯗꯨꯃꯥꯏꯅ ꯇꯧꯕ ꯍꯧꯅꯗꯍꯦ
ꯎꯝ ꯑꯁ ꯑꯣꯏꯣꯏꯗꯨ ꯆꯥꯛ ꯌꯦꯟꯁꯥꯡꯗꯣ ꯅꯨꯡꯉꯥꯏꯃꯟꯗꯕꯒꯤ ꯋꯥꯔꯅꯤ ꯑꯩꯈꯣꯏꯗꯤ ꯑꯗꯨꯗꯤ ꯅꯪꯒꯤꯗꯣ ꯂꯥꯟꯑꯅꯤꯀꯣ ꯂꯥꯏꯔꯤꯛ ꯇꯝꯕꯗ ꯁꯨꯡꯋꯥ ꯋꯥꯗꯦ ꯍꯥꯏꯕꯗꯤ ꯌꯥꯔꯣꯏ ꯑꯩꯗꯤ ꯑꯗꯨꯗꯤ ꯌꯥꯖꯅꯤꯡꯗꯦ
ꯌꯥꯖꯅꯤꯗꯤ
ꯎꯝ ꯂꯥꯏꯔꯤꯛ ꯇꯝꯕꯗꯕꯨ ꯀꯩꯁꯨ ꯋꯥꯗꯦ
ꯋꯥꯗꯕꯅꯤ
ꯑꯗꯨ ꯅꯪ ꯀꯔꯤ ꯁꯕꯖꯦꯛ ꯂꯧꯔꯛꯀꯦ ꯑꯗꯨꯗꯤ
ꯑꯩ ꯏꯗꯨꯨꯀꯦꯁꯟ
ꯌꯥꯝꯂꯨꯕ꯭ꯔꯥ ꯀꯩꯅꯣ ꯑꯩꯒꯤꯁꯦ ꯇ꯭ꯔꯦꯟꯅꯤꯡꯅꯦꯗ ꯎꯝ ꯑꯃ ꯁꯞꯖꯦꯛ ꯍꯥꯏꯅ ꯂꯧꯗ꯭ꯔꯦ ꯀꯩꯅꯣ ꯑꯁ ꯍꯥꯏꯕꯤꯌꯨ ꯍꯥꯏꯔꯣ
ꯍꯥꯏꯕꯤꯌꯣ ꯏꯁꯦ ꯀꯥꯏ ꯀꯥꯏꯅ
ꯀꯩꯅꯣꯅꯦ ꯄꯟꯅꯣ ꯄꯟꯅꯥꯟ ꯀꯩꯅꯣ ꯕꯤ ꯑꯦꯁ ꯁꯤ ꯀꯗꯦꯈꯤ
ꯎꯝ ꯐꯩꯌꯦ ꯐꯩꯌꯦ
ꯂꯨ ꯐꯩꯌꯦ ꯐꯩꯕꯨꯗꯤ ꯍꯥꯏꯔꯛꯀꯅꯤ ꯀꯔꯤ ꯇꯧꯔꯤꯅꯣꯗꯤ ꯈꯪꯉꯝꯃꯔꯣꯏꯕ ꯅꯪꯁꯦ
ꯐꯖꯅꯥ ꯇꯧ
ꯎꯝ ꯅꯣꯏꯗꯤ ꯅꯨꯡꯉꯥꯏꯔꯝꯃꯣꯏꯅꯦ ꯃꯥꯁꯇꯔꯒ ꯂꯣꯏꯔꯕꯅꯦ ꯑꯣꯖꯥ ꯑꯣꯏꯒ ꯍꯥꯏꯔꯣ
ꯑꯣ ꯑꯣꯏꯗꯣꯏꯅꯦ ꯑꯣꯖꯥ ꯑꯣꯏ ꯇꯧꯗꯣꯏꯅꯦ
ꯎꯝ ꯌꯥꯏꯅꯦ ꯑꯗꯨꯗꯦ ꯑꯣꯖꯥ ꯑꯗꯣ ꯄꯩꯁꯥ ꯈꯔ ꯌꯥꯝꯕ ꯃꯐꯝꯗ ꯇꯧꯋꯦꯍꯦ ꯅꯠꯇ꯭ꯔꯗꯤ ꯋꯥꯔ ꯇꯣꯛꯀꯅꯤ ꯅꯪꯗꯨꯝ
ꯋꯥꯔꯣꯏꯗ
ꯃꯤ ꯑꯣꯖꯥ ꯌꯥꯝ ꯋꯥꯏ ꯍꯥꯏꯕꯅꯤ ꯀꯣ
ꯑꯗꯣ ꯅꯣꯏꯗꯤ ꯆꯍꯤ ꯀꯌꯥ ꯁꯨꯔꯦ
ꯆꯍꯤ ꯑꯩꯒꯤ ꯆꯍꯤꯔꯣ
ꯎꯝ
ꯑꯗꯨ ꯍꯪꯅꯕ꯭ꯔꯣꯕ
ꯍꯪꯅꯕ ꯍꯪꯅꯗꯕ꯭ꯔꯣ ꯍꯥꯏꯁꯦ
ꯑꯪꯗꯦꯗꯥ ꯃꯤ ꯍꯪꯅ
ꯑꯍꯟꯁꯨ ꯃꯥꯜꯂꯦ ꯑꯉꯥꯡꯁꯨ ꯃꯥꯜꯂꯦ
ꯑ ꯑꯩ ꯈꯣꯟꯗꯗꯤ ꯑꯍꯟ ꯑꯣꯏꯔ ꯃꯥꯜꯂꯝꯒꯅꯤ ꯑꯗꯨ ꯑꯩꯅ ꯇꯝꯕꯗꯣ ꯍꯥꯏꯔꯒꯗꯤ ꯑꯉꯥꯡ ꯑꯣꯏꯔꯝꯒꯅꯤꯀꯣ ꯑꯉꯥꯡ ꯃꯥꯜꯂꯝꯃꯅꯤꯕ ꯀꯣ
ꯑꯥ
ꯅꯪꯒꯤ ꯍꯥꯟꯅ ꯍꯥꯏꯔꯣ ꯑꯩꯁꯦ ꯀꯟꯐꯤꯗꯦꯟꯁ ꯈꯔ ꯌꯥꯝꯅꯤꯉꯥꯏ
ꯑꯩ ꯆꯥꯍꯤꯗꯤ ꯑ
ꯀꯨꯟꯃꯉꯥ
ꯏꯁ ꯁꯨꯗ꯭ꯔꯤꯌꯦ
ꯑꯥ ꯀꯨꯟ ꯑꯗꯨꯗꯤ ꯎꯝ ꯀꯨꯝ ꯑꯍꯨꯝ
ꯏ ꯆꯨꯝꯃꯤ ꯌꯥꯝ ꯍꯔꯤꯅ ꯍꯣꯏ
ꯎꯝ ꯑꯣꯏꯔꯝꯗꯧ ꯃꯥꯟꯕ ꯊ꯭ꯋꯦꯟꯇꯤ ꯐꯥꯏꯚ ꯌꯧꯗ꯭ꯔꯦ ꯍꯥꯌꯔꯗꯤ
ꯅꯪ ꯇ꯭ꯋꯦꯟꯇꯤ ꯐꯣꯔ ꯇ꯭ꯋꯦꯟꯇꯤ ꯐꯥꯏꯚ ꯑꯣꯏꯔꯝꯅꯤꯅꯦ
ꯍꯁ ꯆꯂꯣ ꯍꯩ
ꯇ꯭ꯋꯦꯟꯇꯤ ꯇꯨꯏꯟ ꯇꯤ ꯑꯣꯏꯔꯕꯣ
ꯅꯪꯉꯣꯟꯗꯗꯤ ꯈꯔ ꯑꯉꯥꯡ ꯑꯣꯏꯔꯤ ꯑꯗꯨ ꯑꯣꯏꯔꯁꯨ ꯅꯪꯅ ꯍꯥꯏꯕꯗꯨ ꯑꯗꯨꯒꯤ ꯃꯊꯛꯇꯅꯤꯍ
ꯑꯉꯥꯡ ꯑꯣꯏꯔꯦ
ꯅꯪꯉꯣꯟꯗꯒꯤꯗꯤ ꯍꯣꯏ ꯈꯔ ꯑꯗꯨꯕꯨ ꯅꯪꯅ ꯍꯥꯏꯕꯗꯨꯗꯒꯤ
ꯇ꯭ꯋꯦꯟꯇꯤ ꯅꯠꯇꯦ ꯑꯩ ꯅꯪꯗꯣ ꯅꯪ ꯅꯪꯒꯤ ꯈꯣꯟꯖꯦꯜꯗꯣ ꯑꯗꯨꯗꯗꯤ ꯑ ꯑꯍꯟ ꯑꯣꯏꯕ ꯃꯥꯟꯕ ꯑꯗꯨꯏꯅꯤꯗ
ꯑ ꯃꯤ ꯂꯣꯏ ꯍꯥꯏꯅꯕꯅꯤꯗ ꯑꯗꯨꯃꯥꯏꯅ ꯎ
ꯑꯗꯨꯏ
ꯎꯝ ꯑꯩꯁꯦ ꯑꯃꯨꯛ ꯒ꯭ꯌꯥꯁ ꯇꯧꯑ‌ꯣꯅꯦ ꯅꯪꯒꯤꯗꯣ ꯆꯨꯝꯃꯛ ꯇꯧꯔꯦ
ꯇ꯭ꯋꯦꯟꯇꯤ ꯅꯥꯏꯟꯇꯤꯟ ꯇ꯭ꯋꯦꯟꯇꯤ ꯋꯥꯟ
ꯎꯝ ꯎꯝ ꯆꯨꯝꯃ‌ꯦ ꯆꯨꯝꯃ‌ꯦ
ꯁꯤ ꯌꯥꯝ ꯑꯉꯥꯡ ꯑꯣꯏꯔꯤꯅꯦ‌
ꯑ ꯑ ꯅꯨꯄꯤꯁ ꯁꯤꯡꯁꯦ ꯑꯗꯨꯃꯥꯏꯅ ꯑꯗꯨꯝ ꯍꯥꯏꯅꯕꯅꯦꯕ ꯆꯍꯤ ꯑꯃꯒꯨꯝꯕ ꯑꯅꯤꯒꯨꯝꯕꯩ ꯈꯔ ꯑꯉꯥꯡ ꯑꯣꯏꯔꯀꯅꯤ ꯅꯨꯄꯥ ꯀ ꯆꯠꯂꯍꯣꯏ ꯅꯣꯏ
ꯌꯥꯝ ꯑꯉꯥꯡꯅꯤꯅꯦ
ꯎꯝ ꯑꯩꯈꯣꯏ ꯃꯥꯅ ꯈꯔ ꯉꯟꯅ ꯄꯣꯛꯑꯝꯃꯗꯤ ꯑꯩꯁꯨ ꯅꯣꯏꯒꯨꯝꯕꯗꯤ ꯄꯣꯛꯄ ꯌꯥꯕꯅꯤꯅ
ꯑꯥꯏ
ꯁ ꯑꯉꯥꯡ ꯑꯣꯏꯔꯝ ꯂꯩꯔꯝꯃꯤꯅꯦ ꯁꯤꯗꯤ
ꯅꯠꯇ꯭ꯔꯒ ꯅꯣꯏꯐꯥꯎ ꯀꯣꯏꯕ ꯌꯥꯕ ꯃꯤꯅꯤ ꯀꯥꯏꯅ ꯑꯗꯨꯃꯥꯏꯅ ꯍꯥꯏꯔꯛꯑꯗꯤ ꯑꯃꯨꯛ ꯑꯃꯨꯛ ꯑꯃꯨꯛꯁꯨ ꯇꯜꯂꯛꯀꯅꯤꯕ
ꯇ꯭ꯋꯦꯟꯇꯤ ꯋꯥꯟꯅꯤ ꯀꯥꯟꯅ ꯂꯥꯏꯔꯤꯛ ꯄꯥꯎ ꯀꯣ
ꯎꯝ ꯉꯥꯏꯌꯣ ꯉꯥꯏꯌ‌ꯣ ꯑꯩ ꯀꯩꯅꯣꯝ ꯍꯥꯏꯒꯦ ꯅꯪꯒꯤꯁꯤ ꯆꯍꯤ ꯀꯨꯟ ꯀꯨꯟ ꯑꯍꯨꯝ ꯑꯣꯏꯔꯒ ꯃꯥꯁꯇꯔ ꯂꯣꯏꯕꯁꯦ ꯊꯥꯖꯕ ꯋꯥꯠꯂꯦꯗ
ꯉꯟꯅ ꯁ꯭ꯀꯨꯜ ꯀꯥꯕꯩꯅꯦ
ꯎꯝ ꯆꯍꯤꯍꯤ ꯀꯌꯥꯗ ꯃꯦꯠꯇ꯭ꯔꯤꯛ ꯊꯥꯒꯦ ꯑꯗꯨꯗꯤ
ꯇ꯭ꯋꯦꯟꯇꯤ
ꯇ꯭ꯋ‌ꯦꯟꯇꯤ ꯍꯥꯏꯌ‌ꯣ ꯇ꯭ꯋ‌ꯦꯟꯇꯤ ꯍꯥꯏꯌ‌ꯣ
ꯀꯥꯎꯔꯦ
ꯎꯝ
ꯅꯠꯇ‌ꯦꯗꯤ ꯑꯩꯅ ꯍꯥꯏꯕꯗꯤ ꯏꯌꯥꯔ ꯅꯠꯇꯦ ꯑꯩꯅ ꯍꯥꯏꯕꯗꯤ ꯇꯨ ꯊꯥꯎꯖꯟ ꯍꯥꯏꯕ
ꯑ ꯐꯩꯌꯦ ꯐꯩꯌꯦ ꯑꯗꯨꯃꯥꯏꯅ ꯇꯧꯍꯧꯕꯗꯣ ꯑꯗꯣ ꯑꯩꯉꯣꯟꯗꯗꯤ ꯌꯥꯝ ꯎꯁꯤꯠꯇꯕ ꯇꯧꯕꯤꯒꯅꯨ
ꯑꯦꯑꯦꯍꯤ ꯏꯁ ꯑꯗꯨꯃꯥꯏꯅ ꯇꯧꯗꯦꯍꯦ ꯇ꯭ꯋꯦꯟꯇꯤ ꯋꯥꯟꯗꯤ ꯌꯥꯝ ꯑꯉꯥꯡ ꯑꯣꯏꯔꯤ ꯍꯥꯏꯕꯅꯤꯗ
ꯄ꯭ꯔꯤꯡꯀꯥ ꯆꯣꯄ꯭ꯔꯥꯒ ꯅꯤꯛꯇꯣꯅꯁꯀꯤꯗꯨ ꯈꯪꯕ ꯅꯠ ꯇ‌‍꯭ꯔ‌ꯣ
ꯁꯥꯉꯤꯗ
ꯎꯝ ꯃꯣꯏꯒꯤꯗꯨ ꯆꯍꯤ ꯀꯌꯥꯅꯣ ꯑꯝꯇ ꯍꯥꯏꯔꯛꯎꯁꯦ
ꯈꯪꯗ‌ꯦ ꯍꯦ ꯃꯥꯒꯤ ꯅꯨꯄꯤꯅ ꯀꯩꯅꯣ ꯇꯧꯕꯅꯦ ꯍ ꯑ ꯃꯥꯒꯤ ꯅꯨꯄꯥꯅ ꯑꯉꯥꯡꯅ‌ꯦꯕ
ꯎꯝ ꯑꯗꯨ ꯇꯔꯥꯒꯨꯝꯕꯔ ꯑꯣꯏꯕꯅꯦꯕ ꯆꯍꯤꯗꯣ ꯅꯪꯅ ꯆꯍꯤ ꯑꯅꯤꯈꯛ ꯇꯔꯥ ꯍꯟꯂꯒ ꯅꯪ ꯑꯩꯉ‌ꯣꯟꯗ ꯏꯁꯁ
ꯏꯁ ꯑꯗꯨ ꯑꯣꯏꯔꯁꯨꯨ ꯅꯪꯗꯤ ꯌꯥꯝ ꯑꯉꯥꯡ ꯑꯣꯏꯔꯤ ꯐꯖꯅ ꯂꯥꯏꯔꯤꯛ ꯄꯥꯎꯑ‍ꯣ ꯂꯥꯏꯔꯤꯛ ꯄꯥꯕ ꯌꯥꯝ ꯋꯥꯏ ꯀꯥꯏꯅ ꯑꯗꯨꯃꯥꯏꯅ ꯍꯥꯏꯔꯛꯀꯅꯨꯀꯣ ꯇꯥꯅꯤꯡꯗꯦ
ꯅꯪꯖ‌ꯦ ꯑꯋ‌ꯣꯏꯕ ꯑꯦ ꯑ‌ꯦ ꯁꯤꯇꯔꯦ ꯍꯦꯀꯣ ꯃꯤꯁꯤꯡꯁꯦ ꯇꯧꯕꯤꯒꯅꯨ ꯇꯧꯕꯤꯒꯅꯨ ꯍꯌꯦꯡꯋꯥꯏ ꯑꯩꯅ ꯀꯩꯅꯣ ꯇꯧꯔꯛꯄꯗ ꯑꯁ ꯑꯗꯨ ꯑꯉꯥꯡꯗꯣ ꯀꯌꯥ ꯇꯔꯀꯅꯤꯒꯣ
ꯑꯗꯣ ꯑꯉꯥꯡꯅ ꯌꯥꯝ ꯅꯨꯡꯁꯤꯌꯦ
ꯎꯝ ꯑꯩ ꯅꯍꯥꯟꯅ ꯈꯔ ꯆꯥꯟꯁ ꯂꯧꯔꯝꯕꯗꯤꯒ ꯈꯜꯂꯛꯀꯅꯤꯕ ꯅꯪ ꯈꯦꯂꯗꯤ ꯈꯜꯂꯛꯑꯗꯤ ꯅꯪ ꯔꯤꯒ꯭ꯔꯦꯠ ꯇꯧꯔꯣꯏꯗ꯭ꯔꯣꯕ
ꯇꯧꯒꯅꯤꯅꯦ
ꯎꯝ ꯑꯗꯨꯅꯦ ꯍꯧꯖꯤꯛ ꯑꯩꯉꯣꯟꯗ ꯁꯤꯠꯇꯨꯒ ꯌꯥꯝ ꯀꯔꯦꯝꯅꯕꯗꯣ ꯇꯧꯕꯤꯔꯅꯨ ꯇꯣꯛꯄꯤꯔꯣꯏ
ꯎꯁꯤꯠꯇꯕ ꯅꯠꯇꯦ
ꯎ ꯀꯔꯤ ꯑꯣꯏꯕ ꯗꯨꯗꯤ
ꯂꯥꯏꯔꯤꯛ ꯇꯝꯕꯗꯣ ꯌꯥꯝ ꯋꯥꯏꯑ ꯀꯥꯏꯅ ꯑꯗꯨꯗꯤ ꯍꯥꯏꯔꯛꯀꯅꯨ ꯍꯥꯏꯕꯅꯤꯗ
ꯋꯥ ꯀꯩꯅ ꯇꯔꯤ ꯇꯃ ꯋꯥ
ꯀꯃꯥꯏꯅ ꯋꯥꯕ꯭ꯔꯣ ꯅꯪ
ꯍꯣꯏ ꯂꯔꯤꯛ ꯄꯥꯕ ꯋꯥꯗ꯭ꯔꯗꯤ ꯀꯩꯅꯣ
ꯍ
ꯂꯥꯏꯔꯤꯛ ꯄꯥꯕꯁꯨ ꯋꯥꯏ ꯁꯤꯗ ꯂꯩꯕꯁꯨ ꯋꯥꯏ ꯑꯦꯛꯖꯥꯝ ꯃꯇꯝꯗ ꯏꯁꯇ꯭ꯔꯦꯁ ꯃꯇꯝ ꯃꯌꯥꯝꯗꯣ ꯋꯥꯗꯔꯣ
ꯌꯥꯝ ꯋꯥꯕꯅꯦ ꯐꯥꯒꯤ ꯇꯧꯕꯅꯦ ꯂꯥꯏꯔꯤꯛ ꯇꯑꯝꯕꯗꯤ ꯌꯥꯝ ꯋꯥꯕꯅꯦ
ꯎꯝ ꯅꯪꯗꯤ ꯃꯤꯅꯦ ꯀꯩ ꯍꯥꯏꯁꯦ ꯏꯁꯇ꯭ꯔꯤꯛ ꯑꯣꯏꯗꯕ ꯁꯦꯟꯇꯔꯗ ꯈꯛꯇ ꯊꯥꯔꯛꯄ ꯑꯣꯏꯔꯝꯅꯤ ꯋꯥꯗꯦ ꯍꯥꯏꯗꯅ
ꯅꯠꯇꯦ ꯋꯥꯕꯅꯤ ꯈꯪꯉꯦ ꯐꯥꯒꯤ ꯇꯧꯕꯅꯤ ꯅꯪꯁꯨ
ꯅꯪꯒꯤꯗꯣ ꯁꯥꯎꯕ ꯅꯠꯇꯦꯗ ꯁꯨꯝ ꯍꯥꯏꯕꯤꯕꯅꯦꯗ ꯈꯥꯍꯟꯖꯕ ꯋꯥꯅꯤꯗ ꯅꯨꯡꯉꯥꯏꯇ
ꯑꯗꯨ ꯅꯆꯤꯟ ꯏꯅꯥꯎꯗꯤ ꯀꯌꯥ ꯁꯨꯔꯒꯦ ꯅꯪꯗꯤ
ꯃꯔꯤ ꯁꯨꯑꯦ
ꯎꯝ
ꯏꯆꯦ ꯑꯅꯤ ꯂꯩ ꯏꯅꯥꯎ ꯅꯨꯄꯥ ꯑꯃ ꯂꯩ
ꯑꯣ ꯑꯩꯈꯣꯏꯗꯤ ꯃꯤ ꯌꯥꯝꯕꯅꯤ
ꯑꯗꯨ ꯀꯌꯥ ꯑꯣꯏꯒꯦ ꯍꯥꯌꯖ
ꯑꯩꯈꯣꯏꯗꯨꯗ ꯃꯉꯥ ꯑꯩꯈꯣꯏꯗꯨꯗ ꯃꯉꯥ ꯂꯥꯁꯇ ꯑꯩ
ꯑꯣ ꯑꯗꯨ ꯂꯥꯁ ꯐꯥꯎ ꯕꯤ ꯑꯦ ꯂꯣꯏ ꯃꯥꯁꯇꯔ ꯂꯣꯏꯗꯤ ꯌꯥꯔꯦꯗ
ꯃꯥꯁꯇꯔꯗꯤ ꯑ ꯑꯩꯅ ꯆꯠꯊꯕ ꯅꯠꯇꯦ ꯑꯣ ꯑꯗꯨꯝ ꯑꯦꯗꯃꯤꯁꯟꯅ ꯇꯧꯔꯦ ꯑꯦꯛꯖꯥꯝ ꯇꯧꯕꯗꯨ ꯇꯧꯕꯅꯤꯅ ꯑꯩꯅ ꯗꯥꯏ ꯇꯝꯕꯀꯣ
ꯑꯣ ꯑꯣ ꯀꯩꯅꯣ ꯌꯥꯝ ꯐꯩꯅꯦ ꯑꯗꯨꯗꯤ
ꯎꯝ ꯐꯩꯗꯤꯍꯦ ꯅꯪꯅꯦ ꯌꯥꯝꯅ ꯐꯥꯔꯦꯗ
ꯃꯠꯇꯦ ꯅ ꯗꯗꯥꯥꯏꯇꯁꯤꯌꯥꯟ ꯅꯠꯇ꯭ꯔꯣ ꯅꯪꯗꯣ
ꯍꯥꯥ
ꯗꯥꯏꯇꯤꯁꯤꯌꯥꯟ ꯑꯣꯏꯗꯣꯏꯔꯕ ꯅꯪꯒꯤꯁꯦ ꯗꯥꯏꯠ ꯇꯝꯃꯦ ꯍꯥꯏꯕ ꯅꯠꯇ꯭ꯔꯣ ꯑꯣ ꯑꯗꯨꯅꯦ ꯑꯗꯨ ꯃꯤꯅ ꯍꯥꯏꯕꯗꯣ ꯍꯖꯥꯅ ꯍꯥꯥꯟꯅ ꯍꯥꯏ